ꯍꯜꯂꯣ ꯇꯥꯕ꯭ꯔꯣ
ꯇꯥꯕꯔꯣ
ꯀꯩꯗꯧꯏꯅꯣ ꯍꯜꯂꯣ
ꯇꯥꯕ꯭ꯔꯣ
ꯇꯥꯏꯌꯦ ꯇꯥꯗꯕ꯭ꯔꯣ?
ꯑꯣ ꯇꯥꯌꯦ ꯇꯥꯔꯦ ꯇꯥꯔꯦ
ꯍꯂꯣ
ꯇꯥꯏꯌꯦ
ꯑꯣ ꯑꯩꯗꯤ ꯅꯪꯒꯤ ꯃꯈꯣꯟ ꯑꯩꯗꯤ ꯅꯪꯒꯤ ꯃꯈꯣꯟꯗꯣ ꯇꯥꯏꯌꯦꯕ
ꯑꯣ
ꯇꯥꯗꯕ꯭ꯔꯣ ꯑꯩꯒꯤ ꯇꯥꯏꯌꯦ ꯇꯥꯏꯌꯦ
ꯑꯣ ꯀꯩꯗꯧꯅꯣ
ꯐꯝꯃ꯭ꯔꯥ ꯂꯩꯌꯦ ꯅꯪꯗꯤ
ꯑꯩꯁꯨ ꯀꯣꯂꯦꯖꯇꯒꯤ ꯀ꯭ꯂꯥꯁ ꯍꯜꯂꯛꯄꯗ ꯉꯥꯏꯔꯤ ꯂꯩꯔꯤ
ꯈꯨꯁꯥꯗꯣ ꯂꯣꯏꯔꯦꯀꯣ
ꯍꯣꯏ ꯁꯥꯏꯌꯦ
ꯅꯣꯡ ꯆꯨꯔꯗꯤ
ꯉꯔꯥꯡꯁꯨ ꯉꯁꯤꯁꯨ ꯃꯩ ꯃꯩ ꯑꯥ ꯃꯩ ꯍꯥꯏꯌꯦ ꯑꯥ ꯅꯨꯡꯁꯥ ꯁꯥꯗꯦ
ꯅꯨꯡꯁꯥ ꯁꯥꯠꯇ꯭ꯔꯒ ꯌꯥꯝ ꯁꯥꯕ ꯖꯥꯠꯇꯣ ꯇꯥꯎꯕ ꯃꯥꯜꯂꯦꯀꯣ
ꯑꯧ ꯅꯨꯡꯁꯥ ꯁꯥꯗꯦ ꯉꯔꯥꯡꯁꯨ ꯉꯁꯤꯁꯨ ꯅꯨꯡꯁꯥ ꯁꯥꯗꯦ
ꯑꯣ ꯑꯁ ꯌꯥꯝ ꯁꯥꯏ ꯉꯁꯤꯁꯨ
ꯅꯨꯡꯁꯥ ꯁꯥꯗ꯭ꯔꯒ ꯑꯣꯝꯆꯥꯛꯅꯩꯕ
ꯐꯖꯅ ꯁꯔꯦ ꯌꯥꯝ
ꯅꯣꯏꯔꯣꯝꯗꯤ ꯁꯥꯕ꯭ꯔꯥ
ꯍꯣꯏ ꯁꯥꯏ ꯌꯥꯝꯅ
ꯎꯝ
ꯈꯨꯁꯥ ꯑꯃꯥ ꯇꯧꯔ ꯂꯩꯕꯁꯤꯗꯁꯨ
ꯑꯌꯨꯛꯇ ꯀꯔꯤ ꯏꯟꯁꯥꯡ ꯆꯥꯔꯛꯒꯦ
ꯑꯌꯨꯛꯇ ꯉꯁꯤꯗꯤ ꯁꯟꯒ ꯎꯠꯁꯣꯏ ꯆꯥꯏ
ꯑꯁ ꯍꯥꯎꯕꯥꯅꯤ
ꯁꯟ ꯑꯩ ꯁꯟ ꯆꯥꯃꯟꯕꯒꯤꯀꯣ ꯑꯩꯗꯤ ꯆꯥꯅꯤꯡꯗ꯭ꯔꯦꯕ
ꯀꯩꯒꯤ
ꯆꯥꯅꯤꯡ ꯆꯃꯟꯈ꯭ꯔꯕꯒꯤ ꯆꯥꯅꯤꯡꯗ꯭ꯔꯦ ꯁꯟꯁꯥ ꯁꯟꯁꯨ ꯌꯦꯟꯁꯨ ꯀꯔꯤꯁꯨ
ꯆꯥꯃꯟꯈ꯭ꯔꯕꯒꯤ ꯆꯥꯎ ꯆꯥꯎ ꯅꯣꯏꯔꯒ ꯂꯥꯛꯀꯗꯪ
ꯆꯥꯅꯤꯡꯗ꯭ꯔꯦ ꯆꯥꯃꯟꯕꯒꯤ ꯅꯣꯏꯁꯨ ꯁꯨꯃꯥꯏꯅ ꯇꯧꯔꯛꯀꯅꯤ ꯆꯥꯃꯟꯈ꯭ꯔꯕꯒꯤ
ꯍꯣꯏ ꯇꯧꯗꯤ ꯇꯧꯕꯅꯦ ꯑꯗꯣ ꯁꯥꯒꯨꯝꯕ ꯆꯥꯕꯁꯦ ꯏꯁꯥ ꯁꯥꯏꯌꯦꯕ
ꯑꯣ ꯑꯗꯨꯒ ꯌꯥꯝꯁꯨ ꯁꯟꯁꯥ ꯑꯥ ꯁꯥꯒꯨꯝꯕꯁꯨ ꯆꯥꯃꯜꯂꯁꯨ ꯍꯛꯆꯥꯡꯁꯨ ꯌꯥꯝ ꯐꯠꯇꯦꯅ ꯍꯥꯏꯌꯦꯕ
ꯑ
ꯅꯣꯏ ꯂꯣꯏꯅ ꯃꯥꯛ ꯂꯩꯕ꯭ꯔꯣ ꯍꯧꯖꯤꯛꯇꯤ
ꯃꯣꯏ ꯇꯨꯝꯃꯦ ꯑꯩꯅ ꯍꯧꯒꯠꯈ꯭ꯔꯦ ꯎ ꯅꯣꯏꯗꯤ ꯀꯔꯤ ꯀꯔꯤ ꯇꯧꯒꯦꯔꯣ
ꯈꯪꯗꯦ ꯉꯁꯤꯁꯦ ꯑꯦꯛꯖꯥꯝ ꯅꯛꯑꯕꯅꯤꯅ
ꯎꯝ ꯇꯥꯟꯗꯤ ꯇꯥꯟꯂꯦ ꯈꯨꯣ ꯁꯥꯥ ꯃꯇꯝꯁꯤꯗ ꯂꯩꯔꯤꯛ ꯇꯧꯅꯉꯥꯏꯁꯤꯁꯨ ꯀꯣ
ꯍꯣꯏ ꯑꯁ ꯍꯧꯖꯤꯛ ꯌꯦꯡꯉꯣ ꯋꯦꯗꯔꯁꯦ ꯌꯥꯝ ꯐꯨꯅꯤꯡꯉꯦꯕ ꯁꯥꯁꯨ ꯁꯥꯗ꯭ꯔꯒ ꯏꯪꯗꯦ ꯏꯪꯗꯦ ꯃꯄꯥꯟ ꯍꯦꯛ ꯊꯣꯛꯑꯣ ꯍꯨꯝꯃ ꯑꯣꯔꯣ ꯇꯥꯒꯅꯤ ꯑꯗꯨ ꯃꯅꯨꯡ ꯃꯅꯨꯡꯗꯗꯤ ꯐꯦꯟ ꯂꯩꯕꯅꯤꯅꯀꯣ
ꯑꯥ
ꯈꯔ ꯐꯩꯌꯦꯕ ꯑꯗꯣ ꯃꯄꯥꯟꯗ ꯍꯦꯛ ꯊꯣꯛꯑꯕ ꯅꯨꯡꯁꯤꯠꯁꯨ ꯁꯤꯠꯇꯦ ꯑꯗꯨꯒ ꯑꯁꯥꯕꯅ ꯎꯪ ꯇꯧꯔꯒ ꯁꯥꯏꯌꯦꯕ
ꯑꯣ ꯑꯁ ꯈꯨꯁ ꯃꯥ ꯇꯧꯔꯝꯅꯦ ꯁꯤ
ꯍꯣꯏ ꯉꯔꯥꯡꯗꯒꯤ ꯅꯨꯡꯁꯥ ꯁꯥꯗꯦ ꯃꯁꯤꯁꯨ ꯅꯨꯡꯁꯥ ꯁꯥꯗꯦ
ꯁꯤ ꯈꯨꯁꯥ ꯁꯤꯗꯤꯀꯣ ꯍꯥꯡꯕ ꯉꯝꯗ꯭ꯔꯦ ꯑꯁꯦꯡꯕꯒꯤ
ꯎꯝ ꯑꯗꯨꯋꯥꯏ ꯑꯗꯨ ꯗꯦ ꯑꯗꯨꯗꯗꯤ ꯅꯨꯡꯁꯥꯗꯣ ꯊꯣꯛꯄ꯭ꯔꯥ
ꯊꯣꯛꯄ ꯃꯥꯜꯂꯦ ꯑꯩ ꯃꯄꯥꯟ ꯊꯣꯛꯇ꯭ꯔꯁꯨ ꯁꯥꯕꯗꯨ ꯁꯥꯕꯗꯨ ꯂꯣꯏꯔꯦ
ꯊꯣꯛꯇ꯭ꯔꯦ ꯉꯁꯤꯒꯤ
ꯑꯩ ꯃꯄꯥꯟ ꯊꯣꯛꯇꯕ ꯀꯨꯏꯔꯦꯗ ꯑꯗꯨꯝ ꯔꯨꯝꯗ ꯂꯩꯌꯦ ꯃꯄꯥꯟ ꯊꯣꯛꯇꯕꯤ ꯁꯥꯃꯟꯕꯒꯤ ꯃꯄꯥꯟ ꯊꯣꯛꯄ ꯉꯝꯗ꯭ꯔꯦꯕꯥ
ꯎꯝ ꯑꯩꯈꯣꯏꯒꯤ ꯍꯌꯦꯡ ꯀ꯭ꯂꯥꯁ ꯇꯪꯈꯥꯏ ꯇꯧꯔꯒ ꯇꯪꯈꯥꯏ ꯔꯤꯃꯦꯗꯤꯠ ꯀ꯭ꯂꯥꯁ ꯍꯧꯔꯅꯤ
ꯑꯁ ꯑꯗꯨꯗ ꯍꯥꯎꯔꯅꯤ ꯍꯌꯦꯡꯗꯨꯗꯤ
ꯍꯣꯏ ꯍꯌꯦꯡ ꯗꯥꯒꯤ ꯍꯧꯔ
ꯍꯌꯦꯡ ꯖꯨꯂꯥꯏ ꯗꯦꯠ ꯋꯥꯟ ꯑꯣꯏꯈ꯭ꯔꯦꯀꯣ
ꯑꯦꯇꯦꯟꯗꯦꯟꯁꯇꯣ
ꯑꯥ
ꯈꯔ ꯀꯩꯅꯣ ꯑꯁꯦꯡꯕꯒꯤꯗꯤ ꯂꯥꯛꯅꯔꯔꯣꯏꯁꯦ ꯍꯥꯏꯕ ꯑꯗꯨꯒꯤ ꯈꯔ ꯑꯩꯈꯣꯏꯒꯤ ꯅꯨꯄꯥꯁꯤꯡꯗꯣ ꯑꯦꯇꯦꯟꯗꯦꯟꯁꯁꯦ ꯈꯔ ꯅꯦꯝ ꯈꯔꯕ ꯑꯗꯨꯒꯤ ꯂꯥꯛꯅꯔꯅꯤ ꯂꯥꯛꯅꯔꯅꯤ ꯍꯥꯏꯕꯗꯤ ꯃꯣꯏ ꯂꯣꯏ ꯂꯥꯛꯅꯔꯅꯤ ꯑꯗꯨꯒ ꯂꯟꯁ ꯐꯥꯎꯕ ꯇꯧꯔꯒ ꯂꯟꯁꯇꯒꯤ ꯑꯃꯨꯛ ꯑꯩꯈꯣꯏꯒꯤ ꯀꯩꯅꯣ ꯔꯤꯑꯦꯄꯦꯌꯔ ꯈꯣꯏ ꯕꯦꯛ ꯁꯞꯖꯦꯛ ꯂꯩꯕ ꯈꯣꯏꯗꯣ
ꯑꯥꯎ
ꯑꯗꯨ ꯍꯣꯏꯗꯣ ꯑꯩꯈꯣꯏ ꯀ꯭ꯂꯥꯁ ꯂꯧ ꯇꯧꯔꯅꯤꯕ
ꯎꯝ ꯄꯨꯡ ꯀꯌꯥ ꯐꯥꯎ ꯂꯥꯎꯗꯣꯏꯕ
ꯈꯪꯗꯦ ꯄꯨꯡ ꯀꯌꯥ ꯍꯧꯗꯤ ꯑꯥ ꯎ ꯑꯗꯨ ꯍꯥꯏꯗꯤ ꯍꯥꯏꯗꯦ ꯑꯗꯣ ꯍꯧꯕꯗꯣ ꯂꯟꯁ ꯍꯦꯛ ꯂꯣꯏꯔꯒ ꯋꯥꯟ ꯊꯥꯔꯇꯤꯅꯤꯅꯀꯣ ꯑꯗꯨꯒꯨꯝꯕꯗꯣ ꯑꯗꯨꯃꯥꯏꯅ ꯑꯗꯨꯗꯒꯤ ꯍꯧꯔꯅꯤ ꯍꯥꯏ ꯉꯁꯤꯗꯣ ꯑꯥꯏ ꯑꯣꯖꯥꯍꯣꯏ ꯑꯗꯨꯝ ꯂꯥꯛꯄꯅꯦ ꯑꯥ ꯈꯨꯠ ꯊꯪ ꯍꯥꯠꯂꯣ ꯀꯅꯥ ꯀꯅꯥꯅꯣ ꯍꯥꯏꯔꯒ ꯑꯩꯈꯣꯏꯗꯣ ꯏꯀꯥꯏ ꯀꯥꯏꯔꯒꯅ ꯇꯧꯕꯅꯦꯕ
ꯑꯣ ꯗꯦꯠ ꯀꯌꯥ ꯐꯥꯎ ꯇꯥꯎꯒꯦꯔꯥꯀꯣ
ꯈꯪꯗ ꯑꯩꯁꯨ ꯑꯗꯣ ꯈꯣꯏ ꯈꯜꯂꯤꯁꯦ ꯑꯃ ꯑꯅꯤꯒꯨꯝꯕ ꯑꯣ ꯌꯥꯎꯔꯃ ꯌꯥꯎꯔꯛꯑꯒ ꯑꯗꯨꯝ ꯆꯠꯂꯔꯣꯏ ꯍꯥꯏꯕꯗꯤ ꯀꯨꯏꯗ꯭ꯔꯦꯕ ꯗꯦꯠ
ꯍꯣꯏ ꯘꯦꯠ ꯇꯦꯟꯗꯤ ꯗꯦꯠ ꯊ꯭ꯔꯤ ꯐꯥꯎ ꯆꯠꯂꯗꯤ ꯌꯥꯔꯦ ꯗꯦꯠ ꯊ꯭ꯔꯤꯗꯣ ꯑꯃꯨꯛꯀ ꯁꯟꯗꯦ ꯑꯦ ꯗꯦꯠ ꯊ꯭ꯔꯤ ꯍꯌꯦꯡ ꯋꯦꯟꯁꯗꯦ ꯊꯔꯁꯗꯦ ꯐꯔꯥꯏꯗꯦ
ꯐ꯭ꯔꯥꯏꯗꯦ ꯁꯇꯔꯗꯦꯗꯤ ꯑꯗꯨꯝ ꯁꯨꯇꯤ ꯂꯩꯒꯅꯤꯕ ꯎꯝ
ꯃꯊꯥ ꯁꯥꯏꯗ
ꯎꯝ ꯑꯁ ꯇꯥꯟꯂꯦ ꯐꯥꯒꯤ ꯅꯠꯇꯦ
ꯅꯪꯗꯣ ꯗꯦꯠ ꯊ꯭ꯔꯤꯗꯀꯣ
ꯎꯝ ꯇꯨ ꯇꯥ
ꯇꯨꯗꯥ
ꯑꯥꯎ
ꯃꯤ ꯀꯌꯥ
ꯑꯍꯨꯝ
ꯑꯣ ꯑꯉꯥꯡꯗꯨꯒꯥ
ꯑ
ꯑꯥ ꯑꯥ
ꯁꯤꯕꯣ ꯁꯁꯦ ꯑꯥ ꯂꯥꯛꯅꯤꯡꯉꯥꯏ ꯇꯥꯟꯕꯗꯨ ꯂꯣꯏ
ꯑꯗꯨꯅꯦ ꯁꯤꯐꯥꯎ ꯇꯜꯂꯦꯕ ꯃꯄꯥꯟ ꯊꯣꯛꯄ ꯈꯣꯠꯄꯁꯨ ꯌꯥꯝ ꯇꯟꯈ꯭ꯔꯦꯕ ꯀ꯭ꯂꯥꯁ ꯐꯥꯎꯕ ꯆꯠꯅꯤꯡꯗ꯭ꯔꯦꯕ
ꯑꯗꯨ ꯍꯦꯛ ꯏꯔꯨꯕ ꯃꯇꯝ ꯈꯛꯇꯒꯤ ꯏꯪꯔꯝꯒꯅꯤꯀꯣ
ꯍꯣꯏ ꯉꯥꯏꯍꯥꯛꯇꯪ ꯃꯤꯅꯤꯠ ꯃꯉꯥ ꯇꯔꯥ ꯑꯗꯨꯒ ꯗ꯭ꯔꯦꯁꯇꯨ ꯍꯥꯞ ꯍꯥꯞꯄꯣꯏꯕꯀꯣ ꯑꯗꯨꯗ ꯑꯗꯨꯝ ꯁꯥꯕꯗꯣ ꯎꯪ ꯇꯧꯔꯅꯤ ꯑꯗꯨꯒ ꯁꯝꯗꯒꯤ ꯍꯨꯃꯥꯡ ꯊꯣꯛꯄꯗꯨ ꯊꯣꯛꯄꯗꯨ ꯂꯣꯏ
ꯍꯣꯏ ꯑꯇꯨꯗꯒꯤꯅꯦ ꯑꯁ ꯅꯞ ꯅꯞ ꯂꯧꯔꯒ
ꯍꯣꯏ ꯑꯗꯨꯒ ꯅꯨꯡꯇꯤꯒꯤ ꯏꯔꯨ ꯁꯝꯗꯣ ꯑꯃꯨꯛꯀ ꯅꯨꯡꯇꯤꯒꯤ ꯏꯔꯨꯗ꯭ꯔꯗꯤ ꯑꯃꯨꯛꯀ ꯌꯥꯗꯕ
ꯍꯣꯏ ꯍꯥꯜꯂꯒ ꯇꯥꯟꯕꯗꯨ ꯏꯁꯤꯡ ꯏꯪꯕꯅ ꯗꯨꯝ ꯍꯛꯆꯥꯡꯗ ꯅꯞꯂꯒ ꯂꯩꯔꯅꯤꯗ
ꯏꯁꯤꯡꯁꯨ ꯏꯪꯕ ꯇꯥꯗꯦꯃꯨ ꯍꯥꯏꯕꯗꯤ ꯇꯥꯗꯦ ꯍꯥꯏꯕꯗꯤ ꯌꯥꯝ ꯏꯪꯕ ꯅꯠꯇꯕ ꯑꯗꯨꯝ ꯍꯥꯏꯕꯗꯤ ꯁꯥꯕꯒꯤ ꯏꯁꯤꯡꯗ ꯃꯊꯛꯇ ꯑꯣꯏꯕꯒꯤ
ꯎꯝ ꯑꯗꯨ ꯁꯤꯀ꯭ꯌꯨꯔꯤꯇꯤ ꯒꯔꯗ ꯑꯈꯣꯏꯒꯤ ꯃꯅꯥꯛꯇ ꯇꯥ ꯇꯥꯕꯗꯨꯗꯤ
ꯂꯩꯔꯤꯌꯦ- ꯂꯩꯔꯤꯌꯦ ꯂꯩꯔꯤ ꯑꯩꯈꯣꯏ -ꯑꯩꯈꯣꯏ ꯆꯠꯇꯦꯕ
ꯑꯣ
ꯈꯣꯢꯁꯤꯗ ꯏ ꯍꯣꯏ ꯑꯥꯅꯠꯇꯤꯌꯦ ꯑꯗꯣ ꯑꯌꯨꯛ ꯑꯌꯨꯛꯇꯤ ꯑꯩꯈꯣꯏ ꯑꯥ ꯃꯥ ꯃꯈꯥ ꯆꯥꯏ
ꯑꯣ
ꯑꯗꯨꯒ ꯅꯨꯡꯗꯥꯡ ꯅꯨꯡꯗꯥꯡꯗ ꯁꯤꯗ ꯀꯩꯅꯣꯝ -ꯀꯩꯅꯣꯝ ꯆꯥꯛ ꯌꯦꯟꯁꯥꯡꯒꯨꯝꯕ ꯊꯣꯡꯉꯒ ꯀꯧꯈꯠꯂꯦꯕ ꯆꯥꯏꯌꯦꯕ
ꯑꯥ ꯑꯥꯒꯁ ꯁꯦꯞꯇꯦꯝꯕꯔ ꯒꯨꯝꯕꯗꯒꯤ ꯅꯦꯠ ꯁꯤꯁꯨꯨ ꯍꯣꯡꯅꯤꯡꯉꯥꯏ ꯃꯥꯂꯦ ꯖꯨꯂꯥꯏꯗꯤ ꯃꯤ ꯌꯥꯝ ꯂꯩꯈꯤꯔꯣꯏꯌꯦꯕ
ꯑꯣ ꯑꯗꯣ ꯑꯅꯧꯕꯁꯨ ꯂꯥꯛꯈ꯭ꯔꯅꯤ ꯃꯤ ꯑꯅꯝꯕ
ꯑ ꯑꯥꯒꯁ ꯖꯨꯂꯥꯏ ꯂꯥꯁ ꯋꯤꯛ ꯀꯨꯝꯕꯗ ꯂꯥꯛꯀꯦꯔ
ꯑꯥꯒꯁ ꯁꯦꯞꯇꯦꯝꯕꯔ ꯁ꯭ꯋꯥꯏꯁꯤꯗ ꯂꯥꯛꯇꯧꯕ ꯃꯥꯜꯂꯤ
ꯇꯟꯗꯤ ꯇꯥꯜꯅꯤꯀꯣ ꯑꯁꯦꯡꯕ
ꯅꯪꯅ ꯑ ꯅꯣꯏꯅ ꯑꯍꯥꯟꯕ ꯑꯣꯏꯗꯧ ꯃꯥꯜꯂꯦꯀꯣ ꯁꯤꯗ ꯂꯥꯛꯄ ꯃꯣꯏ ꯕꯦ ꯅꯣꯏ ꯅꯣꯏ ꯀꯣꯔꯦꯁꯀꯤ ꯅꯨꯄꯥꯈꯣꯏꯗꯤ ꯂꯣꯏ ꯂꯩꯕ꯭ꯔꯥ ꯁꯤꯗ
ꯅꯨꯄꯥ ꯈꯣꯏ ꯗꯦꯠ ꯁꯤꯛꯁꯇ ꯂꯥꯛꯀꯅꯤ ꯍꯥꯏꯌꯦ
ꯃꯌꯨꯝ ꯂꯣꯏ ꯆꯠꯅꯩꯀꯣ
ꯎꯝ ꯃꯌꯨꯝ ꯂꯣꯏ ꯂꯣꯏ ꯆꯠꯅꯩ
ꯈꯔ ꯑꯍꯥꯎꯕ ꯄꯔꯛꯑꯣ ꯍꯥꯏꯌꯣ
ꯍꯣꯏ ꯑꯩ ꯃꯤ ꯑꯃꯗꯗꯤ ꯁꯣꯏꯕꯨꯝ ꯄꯔꯛꯄꯤꯌꯣꯅꯗꯤ ꯍꯥꯏꯗꯤ ꯍꯥꯏꯈ꯭ꯔꯕꯅꯤ
ꯍꯣꯏ ꯑꯩꯁꯨ ꯑꯃꯗ ꯊꯔꯣꯏ ꯕꯣꯔꯥ ꯄꯣꯔꯛꯑꯣ ꯍꯥꯏꯕꯅꯤ ꯄꯣꯔꯛꯀꯦꯔꯥ ꯄꯣꯔꯛꯑꯣꯏꯒꯦꯔꯥ ꯈꯪꯗꯦ ꯅꯨꯄꯤ ꯑꯃꯗꯣ ꯑꯩꯒ ꯅꯛꯅꯕꯗꯣ
ꯑꯣ
ꯇꯣꯝ ꯑꯦꯟ ꯖꯦꯔꯤ
ꯎꯝ
ꯈꯪꯕ꯭ꯔꯥ
ꯍꯥꯡꯗꯦ
ꯇꯣꯝ ꯑꯦꯟ ꯖꯦꯔꯤꯗꯨ ꯈꯪꯗꯦ
ꯑꯣ ꯑꯣ ꯑꯣ ꯑꯠꯆꯥꯥ ꯃꯣꯏꯗꯤ ꯊꯦꯡꯅ ꯂꯥꯛꯈꯤꯅꯤꯅ ꯑꯗꯣ
ꯈꯪꯗꯦ ꯑꯩꯁꯨ ꯑꯗꯣ ꯑꯩ ꯃꯥ ꯂꯥꯛꯄ ꯃꯇꯝꯗ ꯄꯨꯔꯛꯑꯣꯗꯤ ꯍꯥꯏꯗꯤ ꯍꯥꯏꯕꯅꯦꯕ
ꯎꯝ
ꯎꯝ
ꯃꯥꯕꯨꯗꯤ ꯄꯨꯔꯛꯄꯁꯨ ꯌꯥꯏꯗ ꯑꯗꯨꯕꯨꯗꯤ
ꯎꯝ ꯄꯨꯔꯛꯀꯤꯇꯤ ꯍꯦ ꯑꯃꯗꯨꯗꯤ ꯃꯥꯒ ꯃꯥꯒ ꯂꯩꯃꯤꯟꯅꯕꯗꯨꯗꯤ ꯗꯨꯝ ꯅꯨꯡꯇꯤꯒꯤ ꯀ꯭ꯂꯥꯁ ꯆꯠꯂꯦ ꯃꯥꯒ ꯂꯩꯃꯤꯟꯅꯕꯗꯣ ꯍꯣꯏ ꯍꯣꯏ
ꯆꯠꯁꯅꯨꯗ ꯁꯥꯕ ꯀꯥꯟꯁꯤꯗ
ꯎꯝ ꯅꯨꯡꯇꯤ ꯈꯨꯗꯤꯡ ꯑꯩꯈꯣꯏ ꯑꯃꯨꯛ ꯃꯨꯛ ꯁꯪꯒꯣꯝ ꯊꯛꯑꯦꯅꯀꯣ
ꯑꯣ
ꯊꯛꯇꯕ ꯅꯨꯃꯤꯠꯇ ꯃꯥꯅ ꯑꯩꯈꯣꯏꯒꯤ ꯑꯗꯨꯝ ꯂꯧꯔꯤ ꯂꯥꯎꯔꯥ ꯂꯩꯌꯦ ꯂꯧ ꯂꯧꯔꯒ ꯂꯩꯌꯦꯕꯀꯣ ꯑꯗꯨꯒ ꯈꯣꯏꯅ ꯁꯄꯣꯁ ꯑꯥ ꯀꯞ ꯀꯧꯊꯣꯛꯄ ꯍꯥꯏꯗꯣꯏꯔꯥ ꯀꯞ ꯀꯧꯊꯣꯛꯑꯦꯅ ꯍꯥꯏꯔꯁꯨꯀꯣ
ꯑꯥ
ꯑꯥ ꯃꯥ ꯆꯥꯟꯁ ꯑꯗꯨꯝ ꯂꯧꯔꯒ ꯑꯗꯨꯝ ꯌꯦꯡꯕꯅꯤ ꯃꯃꯤꯠꯇꯣ ꯑꯩꯈꯣꯏ ꯑꯗꯨꯝ ꯌꯦꯡꯉꯒ ꯑꯗꯣ ꯄꯨꯔꯛꯇ꯭ꯔꯦ ꯍꯥꯏꯔꯗꯤ ꯍꯥꯏꯁꯨ ꯍꯥꯏꯗꯦꯕꯀꯣ ꯋꯥꯁꯨ ꯍꯥꯏꯗ꯭ꯔꯦ ꯑꯗꯨ ꯃꯥꯅ ꯅ ꯚꯩꯌꯥ ꯑꯗꯨ ꯗꯨ ꯗꯨ ꯗꯨ ꯃꯣꯏ ꯄꯤꯕ ꯅꯨꯄꯥꯗꯨꯗ ꯃꯣꯏ ꯃꯣꯏꯒꯤ ꯅꯣꯏ ꯐꯤꯠ ꯍꯥꯞꯄꯛꯑꯣꯒ ꯇꯧ ꯇꯧꯕꯅꯦꯕ
ꯑꯣ ꯑꯣ ꯑꯗꯨ ꯃꯥꯒꯤ ꯔꯨꯝꯃꯦꯠ ꯑꯃꯗꯨꯗꯤ ꯂꯥꯛꯇꯔꯤ
ꯂꯥꯛꯇ꯭ꯔꯤ ꯅꯥꯏꯑꯦ ꯍꯥꯏꯌꯦꯕꯒꯨꯝ ꯇꯧꯋꯦꯕ
ꯑꯁ ꯃꯥꯖꯤꯁꯨ ꯀꯨꯏꯈ꯭ꯔꯦ ꯅꯥꯕ
ꯍꯣꯏ ꯂꯥꯛꯇꯧꯕꯁꯨ ꯃꯥꯟꯗ꯭ꯔꯦ
ꯑꯦ ꯀꯃꯥꯏꯅ ꯍꯥꯏꯕ꯭ꯔꯥ
ꯍꯥꯥ
ꯃꯥꯅ ꯍꯥꯏꯕ꯭ꯔꯥ ꯂꯥꯛꯇꯣꯏ ꯃꯥꯟꯗ꯭ꯔꯦꯅ
ꯈꯝꯗꯦ ꯀꯨꯏꯃꯟꯈ꯭ꯔꯕꯒꯤ
ꯃꯦꯗꯒꯤꯗꯤ ꯑꯣꯏꯈ꯭ꯔꯕꯅꯦ ꯑꯗꯣ ꯀꯨꯏꯗꯤ ꯀꯨꯏꯈ꯭ꯔꯦ ꯑꯁꯤꯟꯕ
ꯑꯁ ꯇꯟꯗꯤ ꯇꯟꯂꯦꯍꯦ ꯑꯁꯦꯡꯕ
ꯂꯥꯏꯔꯤꯛ ꯄꯥꯕꯁꯨ ꯇꯜꯂꯦ ꯄꯥꯕꯗꯕ ꯀꯨꯏꯃꯟꯕꯒꯤꯀꯣ ꯍꯣꯏ ꯑꯗꯨꯁꯨ ꯑꯣꯏꯔꯦ ꯑꯗꯨꯒ ꯁꯨꯇꯤ ꯃꯅꯨꯡꯗ ꯄꯥꯗ꯭ꯔꯕꯒꯤ ꯚꯦꯀꯦꯁꯟ ꯃꯅꯨꯡꯗ ꯄꯥꯗ꯭ꯔꯕꯒꯤꯒꯣ ꯑꯥ ꯊꯋꯥꯏ ꯆꯪꯗ꯭ꯔꯦꯕ
ꯅꯪꯒꯤ ꯅꯥꯛꯇ ꯂꯩꯕ ꯅꯨꯄꯤꯗꯨꯗꯤ ꯌꯥꯝ ꯄꯥꯔꯝꯃꯅꯤꯅꯦ
ꯑꯃ ꯍꯧꯗꯦ ꯍꯧꯗ꯭ꯔꯥꯒ꯭ꯔꯥꯁꯨ ꯃꯥꯗꯤ ꯋꯥ ꯋꯥ ꯋꯥꯠꯂꯤꯑꯦꯕ ꯇ꯭ꯋꯦꯟꯇꯤ ꯑꯩꯠꯇꯒꯤ ꯍꯧꯋꯦꯅ ꯑꯩꯈꯣꯏꯒꯤ ꯐꯤꯐꯇ
ꯑꯦ ꯗꯦꯠ ꯇ꯭ꯋꯦꯟꯇꯤ ꯑꯩꯠꯇꯒꯤ
ꯍꯣꯏ ꯖꯨꯂꯥꯏ
ꯑꯦ ꯁꯨꯃꯥꯏꯅ ꯇꯧꯕ꯭ꯔꯣ
ꯍꯣꯏ ꯑꯩꯈꯣꯏ ꯑꯩꯈꯣꯏꯅ ꯐꯔꯁ ꯑꯣꯏꯕꯒꯤꯗꯤ ꯐꯔꯁ ꯁꯦꯝ ꯑꯣꯏꯕꯒꯤ ꯑꯍꯧꯕꯗꯤ ꯍꯧꯔꯛꯄ
ꯑꯩꯗꯤ ꯅꯣꯏꯗꯣ ꯖꯨꯂꯥꯏ ꯇ꯭ꯋꯦꯟꯇꯤꯗ ꯂꯣꯏꯔꯅꯤꯒꯤ ꯋꯥꯈꯜꯅꯦ ꯍꯧꯖꯤꯛ ꯇꯧꯔ ꯂꯩꯔꯤꯁꯦ
ꯇꯤ ꯑꯩꯠꯇ ꯑꯃ ꯊꯣꯛꯑꯦ ꯑꯗꯨꯒ ꯇ꯭ꯋꯦꯟ ꯇ꯭ꯋꯦꯟꯇꯤ ꯅꯥꯏꯟꯗꯔ ꯊꯥꯔꯇꯤꯗꯔ ꯑꯃ ꯊꯣꯛꯑꯝ ꯊꯣꯛꯔꯝꯒꯅꯤ
ꯑꯣ ꯑꯩꯅ ꯈꯟꯕꯒ ꯊꯣꯛꯄꯒ ꯇꯣꯉꯥꯟꯅ ꯂꯩꯕꯩ ꯋꯥꯅꯤꯅꯦ ꯑꯗꯨꯗꯤ
ꯍꯥꯏꯕꯗꯤ ꯐꯥꯔꯁ ꯁꯦꯀꯦꯟ ꯊꯥꯔꯠ ꯐꯣꯔꯠ ꯐꯤꯐ ꯑꯗꯨꯃꯥꯏ ꯂꯥꯛꯄꯅꯤꯅꯒꯣ ꯃꯇꯝꯗꯣ ꯀꯨꯏꯌꯦꯕ
ꯅꯣꯏꯒꯤꯅ ꯗꯦꯠ ꯇꯦꯟꯗ ꯊꯥꯔꯅꯤ ꯑꯗꯨꯒ ꯑꯇꯣꯞꯄꯅ ꯀꯌꯥꯗ ꯊꯥꯔꯅꯤ
ꯑꯇꯣꯞꯄ ꯍꯥꯏꯗꯤ ꯑꯗꯣ ꯁꯦꯃꯦꯁꯇꯔ ꯑꯥ ꯁꯦꯃꯦꯁꯇꯔ ꯁꯦꯃꯦꯁꯇꯔ ꯂꯩꯌꯦꯕ ꯑꯩꯈꯣ ꯑꯩꯈꯣꯏꯒꯤ ꯐꯥꯔꯁ ꯁꯦꯃꯦꯁꯇꯔ
ꯐꯥꯔꯁ ꯁꯦꯃꯦꯁꯇꯔ ꯅꯪꯒꯤ ꯁꯦꯀꯦꯟ ꯁꯦꯃꯦꯁꯇꯔꯅ ꯗꯦꯠ ꯀꯌꯥꯗ ꯊꯥꯗꯣꯏꯕ
ꯗꯦꯠ ꯊꯥꯔꯇꯤꯟꯗ
ꯑꯣ ꯑꯗꯨ ꯂꯣꯏꯔꯒ ꯀꯩꯗꯧꯉꯩ ꯊꯥꯗꯣꯏꯕ
ꯇ꯭ꯋꯦꯟꯇꯤ ꯑꯥ ꯇ꯭ꯋꯦꯟ ꯑꯥ ꯇ꯭ꯋꯦꯟꯇꯤ ꯑꯥ ꯇ꯭ꯋꯦꯟꯇꯤ ꯑꯥ ꯇ꯭ꯋꯦꯟꯇꯤꯒ ꯇ꯭ꯋꯦꯟꯇꯤꯒ ꯇ꯭ꯋꯦꯟꯇꯤ ꯊ꯭ꯔꯤꯔꯣ ꯑꯣꯏꯕꯒꯨꯝ ꯇꯧꯕꯅꯦ ꯑꯅꯤ ꯂꯩꯔꯤꯌꯦꯕ
ꯑꯣ ꯑꯗꯨꯒ ꯇ꯭ꯋꯦꯟꯇꯤ ꯑꯩꯠ
ꯑꯥ ꯇ꯭ꯋꯦꯟꯇꯤ ꯑꯩꯠꯀ ꯇ꯭ꯋꯦꯟꯇꯤ ꯅꯥꯏꯟꯒ ꯊꯥꯔꯇꯤꯔꯥ ꯑꯃ ꯂꯩꯌꯦꯕ
ꯑꯣ ꯑꯗꯨ ꯑꯣꯏꯔꯗꯤ ꯒꯦꯞꯇꯣ ꯈꯔ ꯌꯥꯝꯃꯦꯀꯣ ꯍꯧꯖꯤꯛ
ꯍꯣꯏ꯫ ꯍꯣꯏ ꯑꯗꯨꯒ ꯑꯃ ꯑꯈꯣꯏꯒꯤ ꯏꯃꯥꯟꯅꯕ ꯑꯃꯗꯣ ꯑꯥ ꯔꯦꯟꯗ ꯂꯩꯕꯗꯣ꯫
ꯑꯥ
ꯃꯥꯒꯤꯗꯤ ꯊꯔꯠꯀ ꯊꯔꯠꯀ, ꯊꯥꯔꯠꯀ ꯐꯣꯔꯠꯀꯤꯔꯥ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ ꯒꯦꯞ ꯂꯩ ꯇꯤꯕꯤꯗ ꯂꯩꯌꯦꯕ꯫
ꯑꯁ ꯈꯨꯋꯥ ꯑꯃ ꯇꯧꯔꯅꯤ ꯍꯦ ꯁꯤꯗꯤ꯫
ꯍꯣꯏ꯫
ꯃꯅꯥ ꯅꯥꯏꯌꯦꯀꯣ ꯃꯅꯥ ꯅꯥꯏꯌꯦꯀꯣ꯫
ꯑꯥ ꯑꯥꯎ꯫